ꯍꯜꯂꯣ ꯇꯥꯕ꯭ꯔꯣ ꯑꯣ ꯀꯩꯗꯩꯅꯣ ꯅꯪꯕꯣ
ꯍꯥ ꯑꯩ ꯆꯥꯛꯇꯣꯛꯑ ꯁꯨꯝ ꯍꯪꯆꯤꯠ ꯂꯥꯡꯉꯝꯕꯅꯦ
ꯑꯁ ꯍꯧꯖꯤꯛ ꯂꯥꯡꯕ ꯌꯥꯗ꯭ꯔꯦ ꯍꯧꯖꯤꯛꯀꯥꯟꯖꯦ ꯁꯥꯕꯅꯤꯅ
ꯁꯥꯒ ꯁꯥꯔꯦ ꯊꯕꯛ ꯂꯩꯩ ꯇꯝꯅꯤꯅ ꯊꯕꯛ ꯏꯟꯈꯥꯡ ꯂꯩꯇꯝꯅꯤꯅ ꯃꯇꯝ ꯂꯦꯟ ꯇꯥꯝꯅꯤ ꯐꯣꯟ ꯈꯔ ꯌꯦꯡ ꯑꯃ ꯈꯔ ꯌꯦꯡ
ꯎꯝ ꯋꯥꯔꯦꯕ ꯍꯧꯖꯤꯛꯀꯥꯟꯖꯦ ꯅꯠꯇ꯭ꯔ ꯑꯁꯥꯕꯁꯦ ꯈꯔ ꯈꯥꯡꯗ꯭ꯔꯒꯗꯤ ꯑꯋꯥꯕ ꯍꯥꯏꯗꯨ ꯑꯣꯏꯔꯦꯅꯦ
ꯍꯥ ꯍꯥ ꯀꯩꯀꯩ ꯍꯣꯠꯅꯔꯤ ꯏꯃꯥ ꯕꯕꯥ ꯑꯗꯨꯝ ꯀꯃꯥꯏ ꯀꯃꯥꯏꯅ ꯇꯧꯔꯤ
ꯀꯩꯁꯨ ꯊꯣꯏꯗꯣꯛꯄ ꯇꯧꯗꯦꯗ ꯑꯗꯨꯝ ꯑꯅꯥ ꯑꯌꯦꯛ ꯀꯩꯁꯨ ꯌꯥꯎꯗꯦ ꯅꯣꯏꯗꯤ ꯑꯗꯨꯝ ꯑꯅꯥ ꯑꯌꯦꯛ ꯀꯁꯨ ꯌꯥꯎꯗꯝ ꯅꯠꯇ꯭ꯔꯣ
ꯑꯅꯥ ꯑꯌꯦꯛꯁꯦ ꯊꯣ ꯌꯥꯎꯗꯦ ꯑꯩ
ꯅꯣꯏ ꯂꯩꯀꯥꯏꯒꯤ ꯚꯣꯠ ꯅꯨꯡ ꯇꯧꯕꯗꯨꯅ ꯀꯃꯥꯏ ꯀꯃꯥꯏꯅ ꯇꯧꯔꯤꯕ ꯚꯣꯠ ꯀꯨꯏꯔꯛꯇ꯭ꯔꯝꯃꯤꯅ ꯍꯧꯖꯤꯛꯇꯤ
ꯚꯣꯠ ꯀꯨꯏꯔꯛꯇ꯭ꯔꯝꯅꯤꯅ ꯍꯧꯖꯤꯛ ꯏꯔꯥꯡ ꯈꯔ ꯈꯔ ꯇꯧꯅꯔꯦ ꯆꯥꯛ ꯆꯥ ꯍꯩꯖꯥꯅꯕ
ꯎꯝ
ꯃꯤꯇꯤꯡꯒꯨꯝꯕ ꯀꯩꯒꯨꯝꯕ ꯑꯁ ꯀꯩꯅꯣ ꯚꯣꯠꯁꯦ ꯌꯥꯔꯣꯏꯗꯧꯕꯗꯨꯝꯕꯖꯤ ꯈꯣꯏ ꯊꯥꯗꯅꯤꯡꯕꯗ ꯊꯥꯗ ꯂꯣꯏꯔꯦ
ꯑꯗꯨꯃꯥꯏꯅ ꯈꯟꯕꯗꯤ ꯌꯥꯗꯅꯦꯍꯦ ꯏꯅꯥꯎ ꯅꯍꯥ ꯑꯣꯏꯔꯤꯕ ꯅꯣꯏꯅ
ꯑꯁ ꯍꯥꯏꯗꯤ ꯑꯈꯣꯏ ꯊꯥꯗꯅꯤꯡꯕꯗꯣ ꯑꯗꯨ ꯊꯥꯗꯔ ꯂꯣꯏꯔꯦ ꯍꯥꯏꯗꯤ ꯌꯥꯌꯥꯌꯥ ꯇꯧꯗꯅ ꯈꯣꯠꯇꯅ ꯇꯧꯕꯗꯣ ꯃꯤ ꯈꯠꯅꯕꯩ ꯆꯥꯟꯁ ꯌꯥꯝ ꯋꯥꯡꯉꯦꯕ
ꯑꯩ ꯁꯨꯝ ꯂꯩꯀꯥꯏꯒꯤ ꯑꯩꯈꯣꯏꯒꯤ ꯌꯨꯠꯁꯤꯡꯖꯦ ꯈꯔ ꯄꯨꯟꯁꯤꯜꯂ ꯈꯣꯠꯁꯤꯜꯂꯒ ꯍꯥꯏꯗꯤ ꯇꯧꯕ ꯌꯥꯕ ꯍꯥꯏꯗꯤ ꯂꯩꯗꯅꯀꯣ ꯍꯥꯏꯗꯤ ꯍꯧꯖꯤꯛ ꯇꯤ ꯏꯔꯥꯡ ꯅꯨꯡꯔꯥꯡꯗꯒꯤ ꯂꯩꯀꯥꯏ ꯑꯩꯈꯣꯏ ꯌꯨꯠ ꯅꯍꯥꯖꯤꯡꯖꯤꯖꯨ ꯒ꯭ꯌꯥꯟꯅꯨꯡ ꯑꯌꯥꯝꯕ ꯂꯣꯏ ꯇꯥꯟꯅꯔꯕꯅꯦ
ꯎꯝ
ꯑꯗꯨꯅ ꯑꯩꯈꯣꯏꯒꯤ ꯑꯩꯈꯣꯏꯒꯤꯁꯨ ꯂꯩꯀꯥꯏ ꯂꯩꯀꯥꯏ ꯈꯔ ꯄꯨꯟꯁꯤꯟꯗꯅ ꯈꯣꯁꯤꯟꯗꯅ ꯈꯔ ꯇꯧꯔꯤꯌꯦ ꯅꯍꯥꯉꯩꯁꯦ ꯑꯗꯨꯃꯥꯏꯅ ꯍꯥꯏꯗꯤ ꯑꯩꯈꯣꯏ ꯅꯍꯥ ꯃꯁꯦꯟꯒ ꯃꯥꯟꯅꯔꯒ ꯍꯥꯏꯗꯤ ꯑꯐꯕꯗꯣ
ꯎꯝ
ꯍꯧꯖꯤꯛꯀꯥꯟꯗꯤ ꯕꯣꯠꯅꯨꯡꯗ ꯄꯩꯁꯥ ꯂꯧꯕꯤ ꯈꯣꯠꯄꯤ ꯇꯧꯋꯤꯗꯅ ꯑꯩꯈꯣꯏꯒꯤ ꯑꯩꯈꯣꯢ ꯍꯧꯖꯤꯛ ꯑꯩꯈꯣꯏ ꯅꯍꯥ ꯀꯥꯡꯕꯨꯁꯦ ꯈꯔ ꯄꯨꯟꯖꯜꯂꯦꯌꯦ ꯑꯗꯨꯒ ꯄꯨꯟꯖꯜꯂꯒ ꯑꯩꯈꯣꯏꯒ ꯄꯩꯁꯥ ꯅꯨꯡꯁꯥ ꯂꯧꯗꯕꯤ ꯑꯩꯈꯣꯏ ꯂꯩꯀꯥꯏꯒꯤ ꯑꯩꯈꯣꯏꯒꯤ ꯆꯥꯎꯈꯠ ꯊꯧꯔꯥꯡ ꯍꯥꯏꯇꯥꯔꯦ ꯁꯨꯝꯕ ꯑꯃ ꯇꯧꯍꯟꯅꯕꯅꯦꯅ ꯇꯧꯒꯦ ꯑꯗꯨꯃꯥꯏꯅ ꯅꯣꯏꯒꯤꯁꯨ
ꯇꯧꯕꯗꯣ ꯎꯝ ꯑꯩꯈꯣꯏ ꯎꯝ ꯑꯩꯈꯣꯢ ꯑꯗꯨꯃꯥꯏ ꯍꯥꯏꯕꯗꯤ ꯑꯗꯨꯃꯥꯏꯅꯕꯨꯗꯤ ꯍꯥꯏꯅꯕ ꯍꯥꯏꯁꯦ ꯍꯥꯏꯗꯤ ꯍꯥꯢꯅꯗꯦ ꯑꯗꯣ ꯑꯩꯕꯨꯗꯤ ꯂꯧꯔꯣꯏꯅ ꯍꯥꯟꯅꯗꯤ ꯑꯗꯨꯝ ꯍꯥꯏꯗꯤ ꯕꯣꯇꯔ ꯆꯟꯗ꯭ꯔꯤꯉꯩ ꯆꯍꯤ ꯑꯅꯤ ꯑꯍꯨꯝꯒꯤ ꯃꯃꯥꯡꯗ ꯑꯗꯨꯝ ꯏꯁꯥꯅ ꯒ꯭ꯌꯥꯟ ꯈꯔ ꯇꯥꯔꯛꯄꯗꯒꯤ ꯑꯗꯨꯝ ꯄꯩꯁꯥ ꯂꯧꯔꯣꯏꯅ ꯑꯗꯨꯝ ꯂꯥꯛꯑꯦꯕ ꯑꯗꯣ ꯍꯥꯏꯅꯕ ꯋꯥꯅꯦ ꯍꯥꯏꯗꯤ ꯑꯩꯕꯨꯗꯤ ꯇꯁꯦꯡꯅ ꯂꯧꯖꯔꯣꯢꯀꯣ ꯑꯗꯣ ꯅꯣꯏ ꯀꯩꯅꯣ ꯄꯩꯁꯥ ꯂꯧꯔꯨꯔꯣꯢꯒꯦꯁꯤꯒ ꯍꯥꯏꯅꯩꯌꯦ ꯑꯗꯣ ꯕꯣꯠ ꯃꯌꯥꯗ ꯌꯥꯔꯛꯑꯣꯏꯕ ꯑꯗꯨ ꯌꯥꯗꯅ ꯍꯥꯏꯗꯤ ꯂꯩꯗꯅ ꯍꯥꯏꯗꯤ ꯁꯨꯝ ꯁꯨꯝ ꯍꯥꯏꯅꯕꯩ ꯋꯥꯅꯦꯕꯗꯨ ꯀꯩꯁꯨ ꯌꯥꯔꯛꯑꯣꯏꯕ
ꯑꯥ ꯑꯗꯨꯝ ꯍꯧꯖꯤꯛꯀꯥꯟꯁꯤꯅ ꯅꯍꯥꯁꯤꯡꯁꯦ ꯏꯔꯥꯡ ꯋꯥꯔꯥꯡꯁꯨ ꯂꯩꯈꯤꯕꯗꯒꯤ ꯍꯥꯏꯗꯤ ꯒ꯭ꯌꯥꯟ ꯅꯨꯡꯁꯦ ꯑꯌꯥꯝꯕ ꯇꯥꯅꯔꯦꯗ ꯍꯥꯏꯗꯤ ꯑꯍꯟ ꯑꯍꯜ ꯂꯃꯟꯅ ꯈꯔ ꯑꯣꯏꯅꯔꯒꯁꯨ ꯃꯃꯥꯡꯒꯤ ꯑꯩꯈꯣꯏꯒꯤ ꯀꯩꯅꯣꯝꯒꯤ ꯕꯣꯠꯇꯁꯨ ꯑꯗꯨꯝ ꯈꯔ ꯑꯗꯨꯝ ꯒ꯭ꯌꯥꯟ ꯇꯅꯕ ꯑꯗꯨꯝ ꯈꯔ ꯅꯍꯥꯉꯩꯁꯨ ꯑꯗꯨꯝ ꯈꯔ ꯑꯗꯨꯝ ꯎꯕ ꯐꯪꯉꯦ ꯑꯗꯨ ꯍꯥꯏꯗꯤ ꯑꯗꯨ ꯍꯟꯗꯛꯁꯨ ꯑꯗꯨꯝ ꯐꯩꯅꯥꯝꯗꯤ ꯎꯔꯛꯑꯅꯤ ꯑꯍꯣꯡꯕꯁꯨ ꯑꯗꯨꯝ ꯈꯤꯇꯪꯗꯤ ꯂꯥꯛꯀꯗꯕ ꯃꯥꯜꯂꯦ ꯃꯅꯤ
ꯂꯥꯛꯀꯅꯤ ꯂꯥꯛꯀꯅꯤ ꯑꯍꯣꯡꯕ ꯈꯔ ꯂꯥꯛꯀꯅꯤ ꯍꯟꯗꯛꯇꯤ
ꯑꯩꯈꯣꯏꯒꯤ ꯍꯣꯏ ꯑꯍꯣꯡꯕ ꯍꯦꯛ ꯌꯥꯗ꯭ꯔꯤ ꯑꯩꯈꯣꯏꯒꯤ ꯊꯥꯏꯉꯩꯗꯒꯤ ꯂꯩꯔꯛꯄ ꯑꯩꯈꯣꯏꯒꯤ ꯑꯍꯜ ꯍꯥꯏꯒꯗ꯭ꯔꯥ ꯀꯩꯅꯣ
ꯎꯝ
ꯑꯍꯟꯒꯨꯝꯕꯁꯤꯗꯤ ꯍꯦꯛꯇ ꯃꯣꯏꯒꯤ ꯇꯣꯉꯥꯟꯕ ꯃꯣꯏꯒꯤ ꯀꯩꯅꯣꯝꯃ ꯍꯦꯛꯇ ꯂꯩꯗꯅ ꯍꯣꯏ ꯃꯣꯏꯒꯤ ꯃꯣꯏ ꯐꯅꯌꯥꯝꯅ ꯍꯥꯏꯅꯔꯒꯁꯨ ꯀꯣ ꯍꯥꯢꯅꯍꯥ ꯍꯥꯏꯅ ꯍꯥꯏꯅꯕ ꯑꯗꯨꯝ ꯇꯧꯔꯤꯗꯨꯅꯦ ꯃꯣꯏꯗꯤ ꯍꯥꯏꯗꯤ ꯄꯨꯔꯥ ꯑꯌꯥꯕ ꯍꯥꯏꯗꯣ ꯑꯣꯏꯗꯦꯕ ꯃꯣꯏꯗꯤ
ꯁꯤ ꯂꯥꯏꯔꯤꯛ ꯂꯥꯏꯁꯨ ꯐꯖꯅ ꯇꯝꯗꯕꯒꯤꯅꯦꯗ ꯃꯁꯤ ꯍꯥꯏꯗꯤ ꯂꯥꯏꯔꯤꯛ ꯂꯥꯏꯁꯨ ꯇꯝꯕꯅ ꯑꯩꯈꯣꯏꯒꯤ ꯄꯛꯇꯝ ꯇꯝꯕꯗꯨ ꯅꯠꯇꯕ ꯀꯔꯤꯅꯣ ꯇꯝꯃꯤꯁꯤ ꯀꯔꯤꯅꯣ ꯑꯗ ꯍꯤꯡꯉꯤꯁꯤꯅ ꯀꯩꯒꯤꯅꯣ ꯍꯤꯡꯗꯨꯏꯖꯤꯅ ꯀꯩꯒꯤꯅꯣ ꯍꯥꯏꯕꯁꯦ ꯃꯨꯟꯅ ꯈꯪꯗꯗꯤ ꯌꯥꯔꯣꯏꯕ ꯍꯥꯏꯗꯤ ꯂꯨꯄꯥ ꯂꯤꯁꯤꯡ ꯉꯥꯏꯍꯥꯛꯀꯤ ꯂꯨꯄꯥ ꯂꯤꯁꯤꯡ ꯑꯃꯅꯤꯗꯨꯅ ꯀꯩꯁꯨ ꯃꯥꯒꯤ ꯑꯦꯞ ꯃꯥꯏ ꯄꯨꯟꯁꯤꯗꯨꯗꯒꯤ ꯍꯦꯟꯅꯥ ꯚꯦꯂꯨ ꯋꯥꯡꯉꯦ ꯑꯅ ꯈꯟꯕ ꯃꯤꯁꯨ ꯑꯗꯨꯝ ꯂꯩꯅꯦꯕ ꯂꯨꯄꯥ ꯂꯤꯁꯤꯡ ꯑꯃꯅꯤꯗꯨꯅ ꯑꯗ ꯑꯩꯅ ꯄꯩꯁꯥ ꯂꯧꯗ꯭ꯔꯒ ꯀꯩ ꯀꯥꯟꯅꯗꯣꯔꯤꯒꯦ ꯀꯩ ꯃꯥ ꯀꯥꯔꯣꯏ ꯍꯥꯏꯕ꯭ꯔꯥ ꯀꯥꯅꯦ ꯍꯥꯏꯕ꯭ꯔꯥ ꯁꯨꯝ ꯇꯧꯕ ꯍꯥꯏꯗꯤ ꯋꯥꯈꯜ ꯌꯥꯎꯗ ꯃꯤꯒꯤ ꯁꯨꯃꯥꯏꯅ ꯃꯌꯥꯝ ꯇꯧꯋꯦꯕ ꯑꯗ ꯑꯈꯣꯏ ꯃꯁꯦꯟ ꯃꯥꯟꯅꯔꯒ ꯇꯧꯔꯗꯤ ꯀꯩꯅꯣ ꯇꯧꯅꯤ ꯅꯠꯇ꯭ꯔꯗꯤ ꯑꯩ ꯏꯊꯟꯇꯥ ꯇꯧꯕꯗꯨꯗꯤ ꯀꯩ ꯑꯗꯨꯃꯥꯏꯅ ꯈꯟꯕ ꯌꯥꯝ ꯂꯩꯌꯦꯕ ꯁꯤꯁꯦ ꯀꯥꯕ ꯀꯥꯗꯕꯗꯨꯅ ꯑꯗꯒꯤ ꯄꯣꯕ ꯀꯥꯕꯗꯨꯅ ꯃꯈꯜ ꯑꯃ ꯑꯣꯏꯔꯒ ꯍꯥꯏꯗꯤ ꯏꯁꯥꯒꯤ ꯍꯥꯏꯗꯤ ꯅꯪ ꯅꯪ ꯑꯣꯏꯔꯁꯨ ꯂꯝꯕꯤꯗ ꯒꯥꯔꯤ ꯂꯥꯛꯑꯦ ꯈꯜꯂꯣ ꯑꯉꯥꯡ ꯑꯃ ꯈꯤꯇꯪ ꯈꯦꯠꯂꯝꯃꯦ ꯈꯜꯂꯣ ꯇꯥꯔ ꯂꯩꯍꯧꯔꯦ ꯈꯜꯂꯣ ꯃꯤ ꯂꯥꯛ ꯃꯤ ꯀꯅꯥꯝ ꯎꯍꯧꯕ ꯅꯠꯇꯦ ꯅꯪ ꯊꯧꯔꯥ ꯅꯪ ꯍꯥꯟꯅ ꯋꯥꯈꯜ ꯐ꯭ꯔꯤꯗ ꯂꯥꯛꯈꯤꯕ ꯑꯗꯨꯃꯥꯏꯅ ꯂꯥꯛꯀꯗ꯭ꯔꯅꯦ ꯅꯨꯡꯉꯥꯏꯅ ꯊꯧꯔꯒ ꯀꯩꯁꯨ ꯂꯥꯛꯑꯣꯏꯕ ꯃꯤꯠꯅ ꯎꯍꯧꯕ ꯄꯣꯠ ꯅꯠꯇꯦꯕꯁꯦ ꯁꯨꯃꯥꯏꯅ ꯅꯪ ꯄꯩꯁꯥ ꯂꯧꯕꯗꯨꯁꯨ ꯈꯜꯂꯣ ꯍꯥꯏꯕ ꯍꯥꯏꯗꯤ ꯋꯥꯈꯜꯗꯨꯗ ꯍꯥꯏꯗꯤ ꯏꯁꯥꯅ ꯐꯠꯇꯕ ꯊꯕꯛ ꯑꯃ ꯇꯧꯔꯒ ꯅꯨꯡꯉꯥꯏꯖꯗꯕꯗꯣ ꯑꯗꯨꯒꯤ ꯄꯣꯠꯇꯣ ꯑꯗꯨ ꯍꯨꯖꯤꯛ ꯀꯤ ꯃꯇꯥꯡꯗꯨꯗꯁꯨ ꯈꯟꯕꯝ ꯊꯣꯛꯑꯦꯕ ꯑꯩ ꯍꯥꯏꯔꯤꯁꯦ ꯂꯨꯒꯖꯥꯠꯅꯦꯕ ꯕꯣꯠ ꯑꯁꯦ ꯑꯈꯣꯏꯅ ꯂꯥꯏꯅ ꯈꯟꯕ ꯋꯥꯅꯦ ꯂꯨꯒꯔꯖꯥꯠꯅꯦ ꯌꯥꯝꯅꯥ ꯑꯗꯨꯗ ꯑꯩꯅ ꯄꯩꯁꯥ ꯂꯧꯔꯨꯅꯤ ꯑꯩꯅ ꯄꯩꯁꯥ ꯂꯧꯔꯨꯔꯅꯤ ꯑꯗꯩ ꯑꯦꯝ ꯂꯦ ꯑꯈꯣꯏ ꯀꯥꯔꯤꯕ ꯃꯌꯥꯝꯁꯤꯅꯗꯤ ꯊꯥꯗꯒꯤ ꯄꯩꯁꯥꯗꯣ ꯍꯪꯒꯠꯅꯕ ꯊꯣꯡ ꯁꯥꯕꯅꯤ ꯈꯪꯗꯦ ꯑꯗꯩ ꯑꯃ ꯁꯥꯕꯅꯤ ꯈꯪꯗꯦ ꯄꯩꯁꯥꯗꯣ ꯂꯧ ꯃꯣꯏꯅꯁꯨ ꯀꯥꯔꯞꯁꯟ ꯗꯣ ꯈꯔ ꯇꯧꯔꯅꯤ
ꯑꯥ
ꯑꯗꯩꯗꯤ ꯅꯤꯡꯒꯥꯏꯔꯒ ꯑꯉꯥꯡ ꯁꯤꯕ ꯌꯥꯎꯔꯅꯤ ꯑꯉꯥꯡ ꯍꯥꯠꯞꯗꯣ ꯑꯩꯁꯨ ꯌꯥꯎꯔꯕꯅꯦꯕ ꯑꯗꯨꯗ
ꯎꯝ
ꯑꯥ ꯑꯩꯅ ꯑꯩꯅ ꯑꯩꯖꯦ ꯑꯉꯥꯡ ꯍꯥꯞꯄ ꯌꯥꯎꯔꯝꯅꯦꯕ ꯑꯗꯨ ꯄ꯭ꯔꯣꯇꯦꯁ ꯀꯩ ꯔꯦꯂꯤ ꯆꯠꯊꯣꯛꯄ ꯌꯥꯎꯗꯣꯏꯅꯦ ꯁꯤ ꯃꯨꯟꯅ ꯈꯪꯒꯗꯧꯅꯦꯕ ꯑꯈꯣꯏꯅ ꯑꯈꯣꯏꯅꯅꯦꯕ ꯑꯉꯥꯡ ꯍꯥꯠꯂꯤꯁꯦ
ꯑꯗꯨꯅꯦ ꯍꯥꯏꯗꯤ ꯍꯥꯏꯗꯤ ꯑꯍꯟꯉꯩꯗꯨꯅ ꯑꯍꯟꯉꯩ ꯑꯣꯏꯒꯔꯁꯨ ꯑꯈꯣꯏ ꯅꯍꯥ ꯀꯥꯡꯒꯨꯁꯤꯗꯤ ꯈꯔ ꯒ꯭ꯌꯥꯟ ꯅꯨꯡ ꯇꯥꯅꯕ ꯍꯥꯏꯗꯤ ꯇꯧꯕꯅ ꯐꯔꯦꯅ ꯈꯜꯂꯦꯕ ꯍꯥꯏꯗꯤ ꯍꯧꯖꯤꯛꯇꯤ ꯀꯒꯤꯅꯣ ꯍꯥꯏ ꯃꯇꯝꯗ ꯑꯗꯩ ꯑꯍꯟ ꯑꯍꯜ ꯍꯥꯏꯁꯤꯗꯤ ꯑꯗꯨꯝ ꯌꯨꯝ ꯌꯨꯝꯒꯤ ꯑꯈꯣꯏ ꯅꯍꯥꯛ ꯀꯥꯡꯕꯨꯅꯕꯨ ꯒ꯭ꯌꯥꯟ ꯇꯥꯔꯗꯤ ꯑꯍꯟ ꯂꯃꯟ ꯗꯤ ꯑꯈꯣꯏꯅ ꯑꯗꯨꯝ ꯍꯥꯏꯔꯒ ꯑꯗꯨꯝ ꯃꯣꯏꯁꯨ ꯑꯗꯨꯝ ꯇꯥꯖꯔꯛꯄ ꯀꯥꯡꯕꯨ ꯈꯔ ꯑꯗꯨꯝ ꯌꯥꯎꯅꯦꯕ
ꯎꯝ
ꯁꯨꯃꯥꯏꯅ ꯍꯥꯏꯗꯤ ꯚꯣꯠꯇ ꯃꯣꯏꯁꯨ ꯄꯩꯁꯥ ꯆꯪꯅ ꯂꯦꯞꯄꯕꯅꯤꯅ ꯍꯥꯏꯗꯤ ꯀꯔꯤ ꯍꯥꯏꯅꯤ ꯄꯩꯁꯥꯗꯣ ꯇꯣꯡꯅꯕ ꯍꯣꯠꯅꯔꯛꯄ ꯑꯗꯒꯤ ꯑꯃꯨꯛ ꯄꯩꯁꯥꯗꯣ ꯊꯥꯗꯒꯤꯕ ꯄꯩꯁꯥꯗꯨꯁꯨ ꯑꯃꯨꯛ ꯃꯥꯡꯕ ꯌꯥꯗꯕꯅꯤꯅ ꯈꯣꯏꯒꯤ ꯃꯥꯏ ꯃꯥꯏ ꯂꯩꯀꯥꯏꯒꯤ ꯊꯥꯗꯔꯛ ꯒꯤ ꯀꯦꯟꯗ꯭ꯔ ꯀꯦꯟꯗ꯭ꯔꯒꯤ ꯊꯥꯗꯔꯛꯄ ꯄꯩꯁꯥꯁꯤꯡꯗꯒꯤ ꯑꯃꯨꯛ ꯃꯣꯏꯅ ꯑꯃꯨꯛ ꯈꯣꯝꯀꯠꯂꯦ
ꯎꯝ
ꯑꯗꯨꯗ ꯈꯛꯀꯤꯁꯨ ꯅꯠꯇꯅ ꯑꯃꯨꯛ ꯃꯊꯪꯒꯤ ꯕꯣꯠꯇꯁꯨ ꯑꯃꯨꯛ ꯄꯩꯁꯥ ꯆꯪꯉꯦꯗꯣ ꯈꯪꯕꯅꯤꯅ ꯄꯩꯁꯥꯗꯣ ꯆꯪꯅꯕ ꯍꯥꯏꯗꯤ ꯇꯨꯡ ꯃꯊꯪꯒꯤ ꯑꯃꯨꯛ ꯑꯦꯔꯦꯟꯖ ꯇꯧꯅꯕ ꯑꯗꯨꯝ ꯇꯧꯔꯦ
ꯑꯗꯨꯗꯨꯅꯗꯤ ꯄꯩꯁꯥꯗꯣ ꯊꯥꯗꯔꯛꯄꯁꯤꯡꯗꯣ ꯑꯗꯨꯝ ꯃꯤꯅꯗꯤ ꯑꯦꯝ ꯃꯦ ꯂꯦꯗꯣ ꯚꯣꯠ ꯀꯥꯔꯒ ꯊꯕꯛ ꯇꯧꯗꯦ ꯑꯗꯨ ꯇꯧꯗꯦ ꯍꯦꯛꯇ ꯍꯥꯢꯕ
ꯎꯝ
ꯁꯣꯝꯗ ꯆꯪꯒꯔ꯭ꯤꯕ ꯄꯩꯁꯥ ꯃꯌꯥꯝꯗꯨꯗꯤ ꯃꯤꯁꯨ ꯍꯥꯢꯗꯤ ꯄꯨꯔꯥ ꯄꯩꯁꯥ ꯍꯥꯢꯗꯣ ꯐꯥꯒꯤ ꯅꯠꯇꯦꯕ
ꯃꯥꯅꯦ ꯃꯥꯅꯦ
ꯂꯥꯛ ꯑꯃꯅꯤ ꯆꯪꯅꯔꯛꯄ ꯅꯠꯇꯦ ꯚꯣꯠ ꯂꯦꯄ
ꯈꯨꯜ ꯑꯦ ꯈꯨꯜꯂꯕ ꯄꯩꯁꯥꯗꯨ ꯅꯠꯇꯦꯕ ꯃꯤ ꯇꯥꯜꯖꯔꯤꯅꯦꯕ ꯃꯤꯁꯨ
ꯃꯥꯅꯦ ꯑꯗꯣ ꯍꯥꯢꯗꯤ ꯄꯩꯁꯥ ꯅꯨꯡꯁꯥꯁꯦ ꯈꯔ ꯆꯪꯕꯗꯣ ꯈꯔ ꯍꯟ ꯍꯟꯊꯔꯛꯑꯒꯗꯤ ꯂꯩꯀꯥꯢ ꯑꯝꯗ ꯋꯥꯔꯤꯅꯤ ꯂꯩꯀꯥꯢ ꯑꯝꯗ ꯄꯩꯁꯥ ꯂꯧꯅꯗꯕ ꯃꯤ ꯃꯤ ꯆꯥꯝꯃ ꯂꯩꯕꯗ ꯃꯤ ꯐꯤꯐꯇꯤ ꯁꯚꯦꯟꯇꯤ ꯄꯥꯔꯁꯦꯟꯃꯨꯛꯀꯤ ꯆꯥꯡꯗꯣ ꯄꯩꯁꯥ ꯂꯧꯔꯛꯇ꯭ꯔꯒꯗꯤ ꯊꯥꯔꯇꯤ ꯄꯥꯔꯁꯦꯟꯃꯨꯛ ꯀꯩꯃꯨꯛ ꯈꯔ ꯂꯧꯖꯕꯗꯤ ꯃꯣꯢꯁꯨ ꯑꯦ ꯀꯩꯅꯣꯝ ꯇꯧꯕꯤꯌꯨ ꯈꯣꯠꯄꯤꯌꯨ ꯍꯥꯢꯕꯗ ꯑꯗꯨꯝ ꯌꯥꯔꯛꯀꯅꯤ ꯑꯗꯣ ꯈꯣꯢꯅ ꯁꯦꯝ ꯅꯤꯡꯉꯦꯅ ꯍꯧꯖꯤꯛ ꯍꯧꯕꯗꯩ ꯉꯥꯢꯃꯤꯅ ꯃꯥꯡ ꯃꯥꯡꯗꯒꯤ ꯂꯩꯔꯛꯄꯅꯤꯅ ꯍꯧꯖꯤꯛ ꯁꯦꯝꯇꯣꯛꯄꯁꯤ ꯑꯗꯨꯝ ꯈꯔꯗꯤ ꯋꯥꯟꯅꯔꯦ ꯍꯥꯢꯕꯩ ꯗꯨꯝ ꯇꯝ ꯇꯝꯅ ꯑꯗꯨꯝ ꯁꯦꯝꯍꯧꯗ꯭ꯔꯒꯗꯤ ꯍꯥꯢꯗꯤ ꯈꯣꯢꯒꯤ ꯇꯨꯡꯒꯤ ꯖꯦꯅꯦꯔꯦꯁꯟꯗ ꯌꯥꯝꯅ ꯑꯋꯥꯕ ꯍꯥꯢꯗꯣ ꯑꯣꯢꯔꯅꯤꯕ
ꯎꯝ ꯑꯗꯩ ꯏꯃꯨꯡ ꯑꯍꯜ ꯂꯃꯟ ꯌꯥꯎ ꯍꯥꯢꯗꯤ ꯅꯍꯥ ꯑꯈꯣꯢꯅ
ꯍꯥꯢꯗꯤ ꯋꯥ ꯆꯞ ꯌꯨꯡꯅ ꯂꯦꯞꯈ꯭ꯔꯒꯗꯤ ꯑꯗꯨꯝ ꯑꯍꯟꯒꯩꯖꯤꯡ ꯁꯦꯝꯗꯧꯕ ꯑꯗꯨꯝ ꯂꯥꯛꯅꯤꯗ ꯍꯥꯢꯗꯤ ꯏꯃꯨꯡ ꯑꯃꯗ ꯅꯍꯥꯥꯖꯦ ꯑꯗꯨꯝ ꯑꯍꯟꯗꯒꯤ ꯃꯁꯤꯡ ꯍꯦꯟꯅ ꯑꯗꯨꯝ ꯂꯩꯌꯦꯕ ꯑꯗꯨꯗꯨꯅ ꯍꯥꯢꯗꯤ ꯋꯥꯔꯤ ꯋꯥꯇꯥꯢꯗꯣ ꯑꯗꯨꯝ ꯐꯖꯅ ꯁꯥꯟꯅꯕꯗ ꯑꯗꯨꯝ ꯌꯥꯒꯤꯅꯦꯕ
ꯎꯝ
ꯑꯗꯣ ꯅꯍꯥ ꯑꯩꯈꯣꯢꯒꯤ ꯍꯥꯢꯗꯤ ꯒ꯭ꯌꯥꯟ ꯍꯥꯢꯗꯤ ꯋꯥꯈꯜ ꯇꯥꯗꯕ ꯍꯥꯢꯇꯥꯔꯦ ꯑꯗꯨꯝꯕ ꯏꯃꯨꯡ ꯑꯣꯢꯔꯒꯗꯤ ꯑꯗꯨꯝ ꯋꯥꯈꯜ ꯇꯥꯗꯅ ꯑꯗꯨꯝ ꯂꯩꯒꯤꯅꯤꯕꯀꯣ ꯅꯗ꯭꯭ꯔꯒ ꯍꯥꯢꯗꯤ ꯍꯨꯖꯤꯛ ꯊꯣꯛꯏꯕ ꯄꯣꯠꯁꯤ ꯐꯖꯅ ꯈꯪꯕ ꯅꯍꯥ ꯒꯤ ꯏꯃꯨꯡ ꯑꯣꯢꯇꯥꯔꯗꯤ ꯑꯗꯨꯝ ꯍꯨꯖꯤꯛ ꯑꯗꯨꯝ ꯍꯥꯢꯕꯗ ꯑꯗꯨꯝ ꯌꯥꯅꯒꯤꯅꯤꯕ
ꯑꯦꯝꯂꯦ ꯒꯨꯝꯕ ꯀꯩꯒꯨꯝꯕ ꯈꯔ ꯃꯅꯥꯛ ꯃꯅꯥꯛ ꯅꯛꯄ ꯍꯥꯢꯗꯤ ꯃꯅꯥꯛ ꯅꯛꯄ ꯃꯤꯁꯦ ꯍꯥꯢꯗꯤ ꯃ ꯑꯩꯈꯣꯢ ꯃꯆꯨꯝ ꯆꯥꯕ ꯍꯥꯢꯇꯥꯔꯦ
ꯎꯝ
ꯁꯤꯁꯤꯗ ꯃꯣꯢꯗꯤ ꯑꯗꯨꯝ ꯀꯩ ꯍꯥꯢꯇꯥꯔꯦ ꯅꯍꯥ ꯐꯅꯌꯥꯝ ꯂꯥꯢꯔꯤꯛ ꯂꯥꯢꯁꯨ ꯑꯥ ꯌꯧ ꯇꯝꯃꯖꯨ ꯑꯗꯨꯝ ꯃꯣꯢꯗꯤ ꯗꯨꯝ
ꯑꯗꯨꯝ ꯅꯦꯠ ꯅꯨꯡꯉꯥꯏꯗꯤ
ꯌꯥꯝ ꯌꯥꯎꯋꯦꯕ ꯁꯨꯝꯕꯁꯦ ꯍꯥꯢꯗꯤ ꯅꯨꯡꯉꯥꯢꯖꯗꯦ ꯑꯗꯨꯃꯥꯢꯅ ꯇꯧꯕꯗꯣ ꯃꯣꯢꯅ ꯄꯩꯁꯥ ꯈꯔ ꯐꯪꯉꯦꯅ ꯑꯗꯨꯃꯥꯢꯅ ꯍꯥꯢꯗꯤ ꯐꯠꯇ꯭ꯔꯦ ꯈꯪꯉ ꯃꯤꯗꯨ ꯑꯗꯨꯝ ꯂꯦꯞ ꯂꯩꯗꯣ ꯑꯗꯨꯝ ꯍꯥꯢꯗꯤ ꯅꯨꯉꯥꯢ ꯖꯗꯕꯗꯣ
ꯃꯥꯅꯤꯅꯦ ꯈꯪꯗꯦꯅꯦ ꯇꯧꯔꯤꯁꯦ ꯃꯇꯝꯖꯦ ꯌꯥꯝꯅ ꯂꯨꯔꯦꯅꯦ ꯇꯧꯔꯤꯁꯦ
ꯄꯩꯁꯥ ꯌꯦꯟꯕ ꯄꯩꯁꯥ ꯌꯦꯟꯕ ꯑꯗꯒꯤ ꯑꯗꯨꯒꯤ ꯃꯣꯏ ꯄꯩꯁꯥ ꯆꯪꯕ ꯆꯪꯗꯕꯗꯨꯒꯤ ꯇꯣꯛꯈ꯭ꯔꯣ ꯄꯩꯁꯥ ꯌꯦꯟꯕꯗ ꯌꯥꯔꯤꯕ ꯄ꯭ꯔꯖꯥꯁꯤꯡꯖꯤ ꯑ-ꯑꯩꯈꯣꯏꯒꯤ ꯁꯥꯟꯅꯕ ꯌꯥꯕ ꯄ꯭ꯔꯖꯥꯅꯦꯕ
ꯃꯥꯅꯦ
ꯑꯃꯔꯣꯝꯗ ꯁꯥꯟꯅꯕ ꯌꯥꯕ ꯍꯥꯏꯗꯤ ꯊꯕꯛ ꯇꯧꯒꯦꯔꯥ ꯇꯧꯔꯣꯢꯔꯥ ꯇꯨꯃꯤꯟꯅ ꯂꯩꯒꯗꯧꯕ ꯄ꯭ꯔꯖꯥ ꯉꯥꯛꯇꯅꯦꯕ ꯄꯩꯁꯥ ꯌꯦꯟꯕꯗ ꯂꯧꯔꯤꯕ ꯀꯥꯡꯕꯨꯖꯤ ꯑꯗꯣ ꯄꯩꯁꯥꯗꯣ ꯌꯦꯟꯕꯗ ꯂꯧꯔꯛ ꯇ꯭ꯔꯒꯗꯤ ꯃꯥ ꯀꯩꯒꯨꯝꯕ ꯈꯔ ꯇꯧꯗꯕ ꯌꯥꯔꯣꯏꯅ ꯃꯥ ꯈꯜꯂꯛꯀꯅꯤꯕ ꯍꯥꯏꯗꯤ
ꯄꯩꯁꯥ ꯂꯧꯗ꯭ꯔꯤꯕ ꯄ꯭ꯔꯖ ꯂꯧꯗꯕ ꯄ꯭ꯔꯖꯥꯗꯣ ꯑꯆꯝ ꯍꯥꯏꯗꯤ ꯅꯍꯋꯥꯏꯒꯤ ꯑꯈꯣꯏꯒꯤ ꯄꯨꯌꯥ ꯌꯥꯕ ꯄ꯭ꯔꯖꯥꯗꯣ ꯑꯣꯏꯗ꯭ꯔꯦꯁꯦ ꯃꯥ ꯃꯁꯥ ꯈꯉꯛ ꯀꯅꯦꯕ
ꯑꯗꯨꯝ ꯁꯨꯝ ꯅꯣꯏꯒꯤ ꯂꯩꯀꯥꯏ ꯂꯩꯀꯥꯏꯗꯁꯨ ꯍꯥꯏꯗꯤ ꯑꯗꯨꯝ ꯂꯩꯔꯝꯅꯤ ꯃꯤꯖꯤꯡꯖꯦ ꯍꯧꯖꯤꯛ ꯍꯥꯏꯗꯤ ꯀꯩ ꯍꯥꯏꯅꯤ ꯑꯁ ꯚꯣꯠꯀꯤꯕꯨ ꯀꯩꯅꯣ ꯃꯣꯏꯅ ꯍꯌꯦꯡ ꯀꯥꯔꯀꯥꯟꯗ ꯀꯩꯁꯨ ꯇꯧꯔꯣꯏꯗꯕꯁꯤꯕꯨ ꯑꯈꯣꯏ ꯂꯧꯕꯝ ꯊꯣꯛꯄ ꯈꯔ ꯂꯧꯍꯧꯔ ꯂꯣꯏꯔꯦ ꯑꯗꯨꯃꯥꯏꯟ ꯈꯟꯕ ꯃꯤꯁꯨ ꯑꯗꯨꯝ ꯂꯩꯌꯦꯕ
ꯎꯝ
ꯑꯗꯣ ꯑꯥ ꯄꯩꯁꯥꯗꯣ ꯌꯥꯝꯅ ꯂꯧꯔꯤꯉꯩ ꯄꯩꯁꯥ ꯌꯥꯝ ꯆꯠꯂꯤꯉꯩ ꯍꯌꯦꯡ ꯀꯥꯈ꯭ꯔꯤꯕ ꯑꯃꯕꯨ ꯑꯣꯏꯔꯦ ꯑꯃꯕꯨ ꯑꯣꯏꯔꯦ ꯀꯥꯔꯤꯀꯥꯟꯗ ꯀꯦꯟꯗꯤꯗꯦꯠꯁꯤꯡꯗꯨꯅ ꯀꯩꯁꯨ ꯇꯧꯔꯛꯑꯣꯢ ꯍꯥꯏꯕꯁꯤꯗꯤ ꯃꯣꯏ ꯋꯥꯈꯟꯗ ꯀꯩꯁꯨ ꯌꯥꯎꯗ꯭ꯔꯦꯕ
ꯎꯝ ꯍꯥꯏꯗꯤ ꯍꯣꯏ ꯊꯥꯖꯕ ꯃꯥꯡꯒꯤꯕꯗꯣ ꯃꯣꯏꯗꯁꯨ ꯊꯥꯖꯕ ꯃꯥꯡꯒꯤꯕꯅ ꯍꯣꯏ ꯃꯣꯏꯅꯕꯨꯗꯤ ꯈꯪꯗꯅ ꯂꯧꯖꯔꯨꯢꯕ ꯄꯩꯁꯥꯗꯣ
ꯑꯧ
ꯈꯪꯗꯕꯗꯤ ꯁꯤꯒꯤ ꯅꯤꯀꯣ ꯁꯤꯒꯤ ꯅꯤꯀꯣ ꯑꯥ ꯌꯥꯝ ꯃꯌꯦꯛ ꯁꯦꯡꯅ ꯃꯀꯣꯛꯇꯩ ꯃꯈꯣꯡꯕꯧ ꯃꯣꯏꯅ ꯈꯪꯗꯕꯤꯗ ꯌꯦꯜꯂꯑꯦꯅ ꯂꯧꯔꯨꯕꯗꯣ
ꯑꯥ
ꯑꯗꯨꯗꯨꯅ ꯑꯃꯥꯏꯟ ꯇꯧꯈꯤꯕꯗ ꯊꯥꯖꯕꯗꯣ ꯃꯥꯡꯒꯤꯕꯒꯤ ꯃꯣꯏꯗ ꯄꯩꯁꯥ ꯃꯌꯥꯝ ꯂꯧꯍꯧ ꯌꯥꯔꯦ ꯌꯥꯔꯦ ꯑꯗꯨꯃꯥꯏꯟ ꯈꯟꯕ ꯑꯗꯨꯝ ꯈꯟꯅꯔꯦ ꯍꯧꯖꯤꯛꯀꯥꯟꯁꯦ ꯑꯗꯩ ꯄꯩꯁꯥ ꯂꯧꯗꯕꯁꯦ ꯑꯄꯪꯕꯅꯤ ꯒꯥꯏꯅ ꯈꯟꯅꯔꯦꯕ
ꯍꯣꯏ ꯍꯣꯏ
ꯍꯨꯖꯤꯛꯀꯥꯟꯁꯦ ꯍꯥꯏꯗꯤ ꯃꯤ ꯃꯥꯟꯅꯗꯕ ꯍꯥꯏꯗꯤ ꯑꯉꯥꯡꯒꯤ ꯋꯥꯈꯜ ꯆꯦꯟꯕꯒꯨꯝꯕ ꯍꯥꯏꯗꯤ ꯑꯗꯨꯃꯥꯏꯟ ꯑꯣꯏꯅ ꯈꯟꯅꯔꯦ ꯄꯩꯁꯥ ꯂꯧꯗꯕꯒꯁꯦ
ꯎꯝ ꯑꯗꯣ ꯍꯧꯖꯤꯛꯇꯤ ꯈꯤꯇꯪ ꯑꯈꯣꯏꯒꯤ ꯃꯅꯤꯄꯨꯔꯗꯁꯨ ꯍꯧꯖꯤꯛ ꯂꯥꯟ ꯅꯨꯡ ꯇꯧꯅꯈꯤꯕ ꯃꯇꯨꯡꯗꯩꯀꯣ ꯈ꯭ꯔ ꯍꯥꯏꯗꯤ ꯑꯍꯟꯉꯩꯅ ꯑꯍꯟꯉꯩꯒꯤ ꯑꯣꯏꯔꯁꯨ ꯅꯍꯥꯒꯩꯅꯗꯤ ꯑꯌꯥꯝꯕ ꯒ꯭ꯌꯥꯟ ꯇꯥꯔꯕ꯭ꯔꯅꯗꯤ ꯈꯟꯗꯤ ꯈꯜꯂꯦ ꯅꯍꯥꯗꯁꯨ ꯑꯗꯨꯝ ꯈꯔꯕꯨꯗꯤ ꯑꯗꯨꯝ ꯂꯩ ꯑꯗꯣ ꯑꯌꯥꯝꯕꯅꯗꯤ ꯅꯍꯥꯖꯤꯡꯁꯦ ꯒ꯭ꯌꯥꯟ ꯅꯨꯡ ꯇꯥꯅꯔꯦꯅꯗꯤ ꯈꯜꯂꯦ ꯍꯥꯏꯗꯤ
ꯎꯝ
ꯑꯐꯕ ꯑꯣꯏꯅ ꯈꯟꯕꯗꯨꯅ ꯐꯔꯦ ꯀ ꯍꯥꯏꯕꯒꯤ ꯃꯣꯏꯗ ꯋꯥꯈꯜꯂꯣꯟ ꯑꯃ ꯂꯣꯏꯅ ꯂꯩꯅꯕꯩ ꯇꯥꯏꯞꯇ ꯑꯣꯏ ꯂꯣꯏ ꯇꯧꯋꯦꯕ
ꯎꯝ
ꯑꯁ ꯈꯪꯗꯦꯗ ꯍꯧ